ꯍꯜꯂꯣ
ꯍꯜꯂꯣ
ꯑꯣ ꯇꯥꯏꯀꯣ
ꯇꯥꯏꯌꯦ ꯇꯥꯏ
ꯑꯣ ꯀꯩꯗꯧꯔꯤꯕ
ꯀꯩꯁꯨ ꯇꯧꯋꯦꯗ ꯐꯝꯃꯦ
ꯑꯣ ꯉꯁꯤꯗꯤ ꯁꯟꯗꯦꯅꯤꯅ ꯑꯗꯨꯝ ꯔꯦꯁ ꯇꯧꯕ ꯇꯥꯔꯦꯅꯦꯀꯣ
ꯇꯧ ꯇꯥꯔꯦ ꯑꯣ
ꯎꯝ ꯍꯣꯏꯅ
ꯊꯕꯛ ꯆꯠꯅꯤꯡꯉꯥꯏꯁꯨ ꯂꯩꯇꯦꯕꯕꯣ
ꯎꯝ
ꯅꯣꯡꯁꯨ ꯆꯨꯕꯅꯦ ꯂꯝꯕꯤꯁꯨ ꯆꯠꯄ ꯌꯥꯅꯤ ꯑꯥ
ꯍꯣꯏ ꯉꯁꯤꯗꯤ ꯑꯗꯨꯝ ꯄꯣꯊꯥꯕ ꯇꯥꯔꯦ ꯃꯤ ꯃꯌꯥꯝ
ꯎꯝ
ꯑꯩꯈꯣꯏꯁꯨ ꯅꯣꯡ ꯆꯨꯔꯒ ꯂꯩꯌꯦ ꯁꯤ ꯋꯥꯏꯁꯦ
ꯑꯣ ꯍꯣꯏꯕꯨꯗꯤ ꯍꯧꯖꯤꯛꯄꯨꯗꯤ ꯇꯥꯅꯤ ꯉꯁꯥꯏꯗꯣ ꯈꯔ ꯇꯥꯕ
ꯑꯣ ꯑꯣ ꯀꯔꯤ ꯀꯔꯤ ꯍꯦꯟꯖꯥꯡ ꯆꯥꯔꯦ ꯉꯁꯤꯗꯤ
ꯏꯁꯤ ꯍꯧꯋꯥꯏꯒ ꯑꯂꯨꯒꯥ ꯆꯥꯏꯌꯦ
ꯑꯣ ꯍꯥꯑꯣꯏꯅꯦ
ꯎꯝ
ꯑꯣ
ꯑꯗꯨꯗꯤ ꯑꯩꯈꯣꯏꯅ ꯉꯁꯤꯁꯦ ꯁꯥ ꯊꯣꯡꯕ ꯆꯥꯏ
ꯑꯣ
ꯎꯝ
ꯐꯩꯅꯦ ꯑꯗꯨꯗꯤ ꯍꯥꯎꯔꯝꯅꯦ ꯍꯥꯎꯔꯝꯅꯦ
ꯍꯟꯖꯥꯡ ꯊꯣꯡꯕ ꯈꯪꯗꯕꯒꯤ ꯁꯥ ꯑꯣꯏꯅ ꯆꯥꯔꯁꯤ ꯍꯥꯏꯅ ꯆꯥꯊꯣꯛꯈ꯭ꯔꯦ
ꯑꯣ ꯑꯩꯈꯣꯏꯕꯨꯗꯤ ꯁꯥ ꯃꯁꯛꯀ ꯎꯗ꯭ꯔꯦꯗ
ꯑꯗꯨꯗꯤ ꯅꯣꯏꯅ ꯆꯥꯅꯤꯡꯗꯕꯒꯤꯅꯤꯗ
ꯁꯥꯀ ꯎꯕ ꯐꯪꯗ꯭ꯔꯦ ꯍꯣꯏꯗꯤ
ꯆꯥꯕ ꯐꯪꯂꯅꯤꯗ ꯉꯥꯏꯍꯥꯛ ꯑꯣꯏꯔꯒ
ꯅꯣꯏ ꯑꯉꯥꯡꯁꯤꯡ ꯀꯔꯤ ꯇꯧꯔꯤꯕ꯭ꯔꯥ
ꯑꯩꯈꯣꯏꯕꯨꯗꯤ ꯀꯣꯂꯦꯖ ꯑꯗꯨꯝ ꯈꯔ ꯀꯣꯂꯦꯖ ꯀꯥ ꯂꯩꯔꯦ
ꯑꯣ ꯐꯩ ꯐꯩ
ꯎꯝ ꯑꯩꯈꯣꯏꯗꯤ ꯈꯔ ꯌꯥꯝ ꯊꯤ ꯑꯉꯥꯡ ꯑꯣꯏꯔꯤꯗ ꯍꯟꯗꯛꯅ ꯐꯥꯔꯁ ꯏꯌꯥꯔ ꯐꯥꯔꯁ ꯏꯌꯥꯔ ꯑꯣꯏꯔꯦ ꯑꯩꯈꯣꯏꯁꯦ
ꯎꯝ
ꯕꯤ ꯑꯦ ꯐꯥꯔꯁꯠ ꯏꯌꯥꯔ ꯑꯣꯏꯔꯦ ꯍꯟꯗꯛꯅ
ꯑꯣ ꯑꯣ ꯐꯩꯅꯦ
ꯎꯝ
ꯇꯝꯄꯥꯛꯇ꯭ꯔꯥ ꯀꯗꯥꯏꯗꯔꯥ
ꯇꯝꯄꯥꯛꯇꯅꯦ ꯑꯣ
ꯑꯣ ꯐꯩ ꯐꯩ
ꯇꯞꯄꯥꯛꯥꯛꯇꯗ ꯆꯗꯦ ꯎꯄꯥꯏ ꯂꯩꯇ꯭ꯔꯦꯅꯦ
ꯑ ꯍꯣꯏꯅꯦ ꯇꯝꯄꯥꯛ ꯍꯥꯏꯕꯕꯨ ꯑꯩꯈꯣꯏ ꯑꯁꯦ ꯑꯦ ꯑꯩꯈꯣꯏꯒꯤ ꯂꯩꯐꯝꯗꯒꯤꯅ ꯈꯔ ꯃꯄꯥꯟꯗ ꯑꯣꯏꯕ꯭ꯔꯥ ꯍꯥꯏꯅ ꯈꯟꯕꯀꯣ
ꯑꯣ ꯂꯥꯞꯇꯤ ꯂꯥꯞꯄꯦ ꯑꯣ ꯈꯣꯏ ꯈꯔꯗꯤ ꯂꯥꯞꯄꯦ
ꯑꯣ ꯀꯗꯥꯏꯗꯒꯤ ꯑꯣꯏꯕ ꯑꯥ ꯍꯥꯏꯕꯗꯤ ꯆꯤꯡꯒꯤꯔ ꯇꯝꯄꯥꯛꯀꯤꯔꯥ
ꯑꯩꯒꯤ ꯑꯩꯒꯤ ꯂꯩꯐꯝꯔꯣ
ꯑꯥ
ꯑꯩꯒꯤ ꯂꯩꯐꯝ ꯀꯩ ꯍꯥꯏꯁꯤꯔꯥ ꯄꯔꯃꯤꯅꯦꯟ ꯂꯩꯐꯝ꯭ꯔꯣ ꯅ ꯅꯠꯇ꯭ꯔꯒ ꯍꯧꯖꯤꯛ ꯂꯩꯔꯤꯕ ꯃꯐꯝꯁꯤꯔꯣ ꯍꯧꯖꯤꯛ ꯂꯕ ꯃꯐꯝꯁꯦ ꯀꯩꯅꯣꯒꯤ ꯑꯣ ꯇꯝꯄꯥꯛ ꯇꯝꯄꯥꯛꯇꯅꯦ ꯍꯧꯖꯤꯛ ꯂꯩꯔꯤꯁꯤꯗꯤ
ꯑꯣ ꯑꯣ ꯑꯣ ꯑꯣ ꯐꯩꯌꯦ ꯐꯩꯌꯦ
ꯑ ꯔ ꯐꯔꯒꯨꯝꯕꯂ ꯏꯕꯀꯣ
ꯑꯥ ꯑꯣ ꯌꯨꯝ ꯕꯔꯥꯗ ꯂꯩꯕ ꯍꯟꯗꯛꯁꯦ
ꯎꯝ ꯑꯣ ꯀꯣꯂꯦꯖ ꯀꯥꯕꯅꯤꯅ
ꯍꯣꯏ ꯍꯣꯏ ꯍꯣꯏ ꯐꯩ ꯑꯗꯨꯃꯥꯏꯅ ꯉꯥꯛꯇ ꯂꯩꯔꯤꯕꯅꯤ ꯑꯩꯈꯣꯏꯁꯨ
ꯑ
ꯑꯩꯈꯣꯏꯁꯨ ꯌꯨꯝꯗꯤ ꯂꯩꯑ ꯑꯗꯨ ꯑꯣꯏꯔꯁꯨ ꯌꯨꯝ ꯕꯔꯥꯗ ꯑꯗꯨꯝ ꯂꯩꯌꯦꯕ ꯇꯝꯄꯥꯛꯇ
ꯑꯣ ꯑꯣ
ꯑꯩꯈꯣꯏꯁꯨ ꯆꯤꯡꯔꯣꯝꯗꯒꯤꯅꯦ ꯑꯗꯣ ꯁꯤꯗ ꯊꯕꯛ ꯇꯧꯕꯅꯤꯅꯀꯣ ꯇꯝꯄꯥꯛꯇ ꯑꯣꯏꯅ ꯑꯗꯨꯝ ꯂꯩꯌꯦꯕ
ꯑꯣ
ꯌꯨꯝ ꯆꯠꯅꯉꯥꯏꯁꯨ ꯁꯦ ꯅꯣꯡꯗ ꯅꯣꯡ ꯆꯨꯕꯒ ꯂꯝꯕꯤ ꯐꯠꯇꯕꯒ ꯀꯣ ꯆꯠꯄ ꯌꯥꯗ꯭ꯔꯦꯅꯦ ꯆꯠꯅꯉꯥꯏ ꯂꯩꯕ
ꯏꯔꯥꯡꯗꯤ ꯀꯩꯁꯨ ꯇꯧꯗꯣ ꯇꯧꯗ꯭ꯔꯣ ꯅꯣꯏꯔꯣꯝꯃ
ꯎꯝ ꯏꯪꯅ ꯆꯤꯛꯅ ꯄꯥꯜꯂꯦ ꯍꯧꯖꯤꯛꯇꯤ ꯏ ꯔꯥꯡꯒꯝꯕ ꯇꯤ ꯂꯩ ꯗꯦ ꯑꯗꯨꯝ ꯅꯨꯡꯉꯥꯏꯌꯦ ꯍꯧꯖꯤꯛ ꯍꯧꯖꯤꯛꯃꯛꯇꯤ
ꯑꯣ ꯏꯔꯥꯡ ꯂꯩꯇꯕ ꯃꯐꯝꯁꯤꯡꯁꯦ ꯅꯨꯡꯉꯥꯏꯔꯝꯒꯅꯤ ꯑꯗꯨꯅꯦ
ꯍꯣꯏ ꯑꯩꯈꯣꯏꯗꯤ ꯑꯩꯈꯣꯏꯅ ꯂꯩꯐꯝꯁꯦ ꯆꯤꯡ ꯌꯨꯝꯕꯔꯥ ꯑꯣꯏꯔꯁꯨꯀꯣ ꯆꯤꯡꯒꯨꯝꯕꯅ ꯆꯤꯡꯒꯨꯝꯕ ꯂꯩꯕꯅꯤꯅ ꯃꯤ ꯃꯌꯥꯝ ꯑꯩꯈꯣꯏꯒꯤ ꯃꯤ ꯃꯌꯥꯝ ꯂꯩꯕꯅꯤꯅ ꯑꯗꯨꯝ ꯅꯨꯡꯉꯥꯏꯌꯦ ꯑꯩꯈꯣꯏ ꯂꯩꯐꯝꯗꯤ
ꯎꯝ ꯑꯩꯒꯤ ꯂꯩꯐꯝꯁꯨ ꯑꯩꯈꯣꯏꯒꯤ ꯃꯤ ꯌꯥꯝ ꯊꯝꯃꯦꯕ ꯂꯣꯟ ꯂꯣꯟ ꯃꯥꯟꯅꯕꯀꯣ
ꯍꯣꯏ ꯍꯣꯏ ꯍꯣꯏ
ꯑ ꯑꯗꯨꯒꯤ ꯂꯩꯕ ꯅꯨꯡꯉꯥꯏ ꯑꯩꯈꯣꯏꯁꯨ
ꯎꯝ ꯐꯩ ꯑꯗꯨ ꯃꯐꯝ ꯑꯗꯨꯒꯨꯝꯕ ꯃꯐꯝꯗꯨ ꯊꯤꯔꯒ ꯂꯩꯒꯗꯧꯕꯅꯦ ꯑꯗꯨꯅ ꯂꯣꯟ ꯃꯥꯟꯅꯕ
ꯑꯣ ꯑꯣ ꯎꯝ ꯀꯣꯂꯦꯖꯀ ꯅꯛꯅꯕ ꯃꯐꯝꯁꯨ ꯑꯣꯏꯕꯅꯤꯅ ꯂꯩꯕꯅꯤꯅ ꯑꯩꯈꯣꯏꯗꯤ
ꯑꯣ
ꯀꯣꯂꯦꯖꯀ ꯅꯛꯅꯈ꯭ꯔꯦꯕ ꯑꯩ ꯑꯩ ꯂꯩꯕ ꯃꯐꯝꯒ
ꯎꯝ ꯎꯝ ꯑꯗꯨꯅ ꯐꯩ ꯈꯔ ꯂꯥꯞꯈ꯭ꯔꯗꯤ ꯑꯣꯛꯇꯣ ꯕꯔꯥꯒ ꯀꯔꯤꯒ ꯇꯧꯔꯒꯀꯣ
ꯑꯥ
ꯁꯦꯟ ꯌꯥꯝ ꯇꯤꯡꯉꯦꯕ ꯑꯗꯨꯅ ꯍꯣꯏ ꯑꯗꯨꯅ ꯑꯦ ꯅꯛꯄꯗ ꯂꯩꯕꯗꯨꯅ ꯌꯥꯝꯅ ꯐꯔꯕꯅꯦ
ꯎꯝ ꯅꯣꯏꯗꯤ ꯕꯣꯜ ꯕꯣꯜ ꯌꯦꯡꯕ꯭ꯔꯣ
ꯑꯥꯎ ꯌꯦꯡꯉꯦ
ꯑꯔꯖꯦꯟꯇꯤꯅꯥ ꯑꯣꯏꯕ꯭ꯔꯣ ꯅꯣꯏꯁꯨꯣ
ꯍꯣꯏ ꯑꯔꯖꯦꯟꯇꯤꯅꯥꯅꯦ ꯃꯤ ꯃꯤꯁꯤꯡꯅ ꯁꯞꯄꯣꯔꯠ ꯇꯧꯕꯗ ꯑꯗꯨꯝ ꯑꯩꯈꯣꯏꯁꯨ ꯇꯧꯔꯤꯕꯅꯦ ꯎꯝ ꯃꯤꯅ ꯑꯄꯥꯝ ꯑꯄꯥꯝꯕ ꯃꯤꯁꯤꯡꯗꯨꯗ ꯑꯩꯈꯣꯏꯁꯨ ꯑꯗꯨꯝ ꯄꯥꯝꯕꯀꯣ
ꯑ ꯑꯩꯁꯨ ꯉꯇ ꯉꯥꯏꯔꯦꯅꯦ ꯍꯟꯗꯛꯁꯦ
ꯎꯝ ꯑꯗꯨꯅꯦ ꯅꯣꯏꯗꯤ ꯉꯁꯤꯗꯤꯗꯤ ꯌꯥꯝ ꯊꯦꯡꯅ ꯍꯧꯒꯠꯂꯝ꯭ꯔꯅꯤꯅꯦ ꯑꯗꯨꯗꯤ
ꯑꯁ ꯑꯩꯗꯤ ꯌꯦꯡꯗꯦꯗꯕꯣ
ꯎꯝ ꯉꯥꯏꯍꯥꯛ ꯌꯦꯡꯔꯒ ꯑꯩꯈꯣꯏꯗꯤ ꯑꯗꯨꯨꯝ ꯇꯨꯝꯈ꯭ꯔꯦ ꯑꯌꯨꯛꯇ ꯍꯧꯒꯠꯄ ꯉꯝꯃꯔꯣꯏ ꯍꯥꯏꯗꯅ
ꯑ ꯑꯩꯒꯤ ꯇꯤꯝ ꯁꯅꯥꯕ ꯂꯣꯏꯈ꯭ꯔꯦꯕ ꯑꯗꯨꯒꯤ ꯌꯦꯡꯗꯦ ꯍꯦꯍꯦ
ꯑꯣ ꯑꯣ ꯑꯣ ꯍꯣꯏꯗ ꯀꯔꯤ ꯅꯪꯅ ꯁꯞꯄꯣꯔꯠ ꯇꯧꯗꯕ ꯃꯤꯗꯨꯗꯤ ꯌꯦꯡꯔꯒ ꯀꯔꯤꯁꯨ ꯀꯥꯟꯅꯗ꯭ꯔꯦꯗ ꯑꯗꯨꯗꯤ
ꯑꯗꯨꯝ ꯌꯦꯡꯗꯤ ꯌꯦꯡꯅꯤꯡꯉꯦ ꯑꯗꯨꯝ ꯎꯝ ꯌꯦꯡꯗꯤ ꯌꯦꯡꯅꯤꯡꯉꯦ ꯍꯦꯕ ꯍꯥꯏꯗꯤꯦ ꯍꯣꯏ ꯕꯣꯜ ꯑꯗꯨꯝꯥꯟꯔꯛꯄꯅꯤꯅꯀꯣ ꯀꯩ ꯍꯥꯏꯁꯤꯔꯥ ꯎꯝ ꯋꯤꯟ ꯑꯣꯔ ꯂꯨꯁꯇꯨ ꯅꯠꯇꯕ ꯑꯩꯈꯣꯏꯒꯤ ꯑꯩ ꯌꯦꯡꯅꯤꯡꯕꯁꯦ ꯃꯣꯏꯒꯤ ꯀꯃꯥꯏꯅ ꯁꯥꯟꯅꯕꯅꯣ ꯍꯥꯏꯕꯗꯣ ꯑꯗꯨꯝ ꯑꯗꯨ ꯌꯦꯡꯉꯨꯅꯦꯗ ꯑꯩꯁꯦ
ꯑꯣ ꯑꯣ ꯑꯣ ꯍꯅꯦ ꯑꯥ ꯃꯤꯁꯤꯡꯅ ꯁꯥꯟꯅꯕꯗꯨꯗꯤ ꯃꯈꯣꯏꯒꯤ ꯁꯥꯟꯅꯕ ꯃꯑꯣꯡꯗꯣ ꯑꯗꯨꯝ ꯐꯖꯩꯕꯀꯣ ꯑꯗꯨꯒꯤꯗꯣ ꯃꯈꯣꯏ ꯑꯗꯨꯝ ꯀꯣꯄꯤ ꯇꯧꯔꯒ ꯑꯥ
ꯎꯝ
ꯇꯥꯅꯕ ꯉꯥꯛꯇꯅꯦ ꯍꯧꯖꯤꯛꯁꯦ ꯌꯥꯝ ꯍꯩꯈ꯭ꯔꯦ ꯑꯩꯈꯣꯏ ꯁꯤꯦ ꯋꯥꯏꯗ ꯂꯩꯕ ꯃꯤꯁꯤꯡꯁꯤꯀꯣ ꯌꯥꯝꯅ ꯍꯩꯈ꯭ꯔꯦ ꯐꯨꯠꯕꯣꯜ ꯁꯥꯟꯅꯕ
ꯑꯥ ꯑ ꯍꯅꯦ ꯑꯩ ꯍꯟꯗꯛ ꯑꯥꯔꯖꯦꯟꯇꯤꯅꯥꯁꯦ
ꯎꯝ ꯉꯁꯤꯗꯤ ꯂꯩꯕ꯭ꯔꯥ
ꯉ ꯂꯩꯇ꯭ꯔꯦ ꯗꯦꯠ ꯐꯤꯐꯇꯤꯟꯗ ꯂꯩꯕꯅꯦ ꯁꯤꯦꯃꯤ ꯐꯥꯏꯅꯦꯜ ꯐ꯭ꯔꯥꯟꯁꯀ ꯁ꯭ꯄꯦꯟ ꯍꯥꯟꯅ ꯁꯅꯒꯅꯦ ꯀꯣꯏꯗꯤ ꯐ꯭ꯔꯥꯟꯁꯅꯦ ꯂꯣꯌꯔꯅꯤ
ꯇ꯭ ꯇ꯭ꯋꯦꯟꯇꯤ ꯁꯤꯛꯁꯇꯔꯥ ꯂꯣꯏꯒꯗꯧꯕꯗꯣ ꯇ꯭ꯋꯦꯟꯇꯤ ꯁꯤꯛꯁꯔꯥ ꯇ꯭ꯋꯦꯟꯇꯤ ꯅꯥꯏꯟꯔꯥ
ꯗꯦꯠ ꯇ꯭ꯋꯦꯟꯇꯤ ꯑꯣꯏꯔꯕꯝꯅꯦ ꯐꯥꯏꯅꯦꯜꯗꯣ
ꯑꯣ ꯃꯤꯁꯤꯡꯅ ꯍꯥꯏꯕꯗꯤ ꯇ꯭ꯋꯦꯟꯇꯤ ꯁꯤꯛꯁ ꯍꯥꯏꯕꯒꯨꯝ ꯇꯥꯕꯀꯣ
ꯑ
ꯃꯤꯁꯤꯡ ꯃꯤꯁꯤꯡꯁꯦ ꯃꯤꯁꯤꯡꯁꯦ ꯑꯁꯤ ꯐꯨꯠꯕꯣꯜꯗ ꯌꯥꯝꯅ ꯀꯔꯤ ꯍꯥꯏꯁꯤꯔꯥ ꯑꯁ ꯑꯁꯤ ꯅꯨꯃꯤꯠꯇꯗꯤ ꯑꯁꯤ ꯊꯣꯛꯑꯦ ꯑꯁꯤ ꯅꯨꯃꯤꯠꯇ ꯑꯁꯤ ꯊꯣꯛꯑꯦ ꯍꯥꯏꯅ ꯉꯥꯏꯔꯝꯕꯗꯣ ꯃꯇꯝ ꯀꯨꯏꯗ꯭ꯔꯦꯅꯦ
ꯅꯅꯦ ꯍꯧꯕꯁꯨ ꯈꯪꯍꯧꯗꯦ ꯂꯣꯏꯁꯤꯟꯒꯗꯧꯔꯦ
ꯍꯣꯏꯅꯦ ꯑꯩꯈꯣꯏ ꯑꯥꯗ ꯆꯠꯂꯒ ꯌꯥꯎꯗ꯭ꯔꯁꯨ ꯀꯣ ꯑꯥꯗ ꯆꯠꯂꯒ ꯑꯗꯨꯝ ꯃꯐꯝꯗꯨꯗ ꯌꯦꯡꯗ꯭ꯔꯁꯨ ꯎꯕ ꯐꯪꯗ꯭ꯔꯁꯨ ꯇꯤꯚꯤꯗ ꯐꯣꯟꯗ ꯑꯗꯨꯝ ꯌꯦꯡꯕꯁꯦ ꯑꯗꯨꯝ ꯅꯨꯡꯁꯤꯌꯦꯕ ꯃꯣꯏꯒꯤ ꯁꯥꯟꯅꯕ ꯀꯩꯅꯣꯗꯣ ꯃꯇꯧꯗꯣ
ꯎꯝ ꯎ ꯈꯪꯅꯦꯅꯦ ꯑꯥꯔꯖꯦꯟꯇꯤꯅꯥꯒ ꯏꯪꯂꯦꯟꯁꯦ ꯀꯅꯥ ꯉꯝꯒꯗ꯭ꯔꯥ
ꯍꯝ ꯍ ꯍ ꯏꯪꯂꯥꯟꯒꯤ ꯃꯤꯁꯤꯡꯁꯨ ꯌꯥꯝꯅ ꯁꯥꯟꯅꯕꯗꯤ ꯍꯩꯕ ꯃꯥꯜꯂꯦ
ꯎꯝ ꯌꯥꯝ ꯍꯩꯕꯅꯦ ꯉꯁꯤ ꯁꯅꯥꯅꯕ ꯇꯤꯝꯗꯒꯤ ꯍꯦꯟꯅ ꯍꯩꯕꯅꯦꯕ ꯃꯣꯏꯅ
ꯎꯝ ꯍꯩꯕ ꯍꯩꯕ ꯑꯩꯈꯣꯏꯕꯨ ꯁꯞꯄꯣꯔꯠ ꯇꯧꯔꯒ ꯂꯣꯏꯔꯦ ꯑꯩꯈꯣꯏꯅ ꯁꯞꯄꯣꯔꯠ ꯇꯧꯕ ꯃꯤ ꯉꯝꯗ꯭ꯔꯗꯤ ꯋꯥꯈꯜ ꯌꯥꯝ ꯅꯨꯡꯉꯥꯏꯇꯦꯕ
ꯑꯥ
ꯑꯍꯩꯕꯁꯤꯡꯗꯣ ꯑꯩꯈꯣꯏꯅ ꯁꯞꯄꯣꯔꯠ ꯇꯧꯕ ꯇꯥꯕꯅꯦ
ꯑ
ꯅꯣꯏꯣꯏ ꯀꯅꯥ ꯀꯅꯥ ꯂꯩꯒꯦ
ꯑꯩꯗꯤ ꯏꯃꯥꯟꯅꯕꯒ ꯂꯩꯌꯦ ꯑꯗꯣ ꯃꯨꯠꯁꯦ ꯃꯆꯠꯈꯤ
ꯀꯔꯤ ꯇꯧꯔꯦ
ꯉꯔꯥꯡ ꯕꯣꯁ ꯅꯥꯕꯗ ꯂꯦꯠꯄꯗ ꯂꯩ ꯊꯀꯤꯕ ꯐꯥ ꯐꯥꯕꯗ ꯃꯥꯒꯤ ꯄꯣꯏꯟꯇꯔ ꯐꯤꯡꯒꯔꯒ ꯃꯤꯗꯜ ꯐꯤꯡꯒꯔꯗꯣ
ꯑꯥ
ꯄꯣꯏꯟꯇꯔ ꯐꯤꯡꯒꯔꯗꯤ ꯈꯔ ꯀꯩꯅꯣ ꯇꯧꯋꯦ ꯃꯤꯗꯜ ꯐꯤꯡꯒꯔꯗꯤ ꯄꯣꯝꯕ ꯑꯩꯈꯣꯏꯒꯤ ꯂ ꯂ ꯕꯦꯟꯁꯒꯨꯝꯕ ꯂꯩꯗꯅ ꯂꯥꯏ ꯂꯥꯏꯟ ꯑꯗꯨꯃꯥꯏꯅ ꯑꯗꯨꯗꯣ ꯈꯔ ꯀꯩ ꯍꯥꯏꯁꯤꯔꯥ ꯎꯝ ꯃꯅꯨꯡ ꯀꯩ ꯑꯩꯁꯨ ꯍꯥꯏꯌꯨ ꯍꯩꯇꯦ ꯑꯃꯝ ꯀꯔꯣꯅ ꯑꯗꯨꯝ
ꯑꯣ
ꯁꯤꯡꯒꯔꯤ ꯊꯨꯞꯄ ꯍꯥꯏꯕ꯭ꯔꯥ
ꯑꯍꯣꯏ ꯍꯣꯏ ꯁꯤꯡꯂꯤ ꯎꯝ ꯎꯝ ꯊꯨꯞꯄꯒꯤ ꯄꯣꯝꯔꯛꯄ
ꯑꯥ ꯄꯣꯝꯕ ꯑꯗꯨ ꯑꯗꯨꯗꯒꯤ
ꯎ ꯌꯦꯡꯕ ꯁꯦꯝꯕ ꯆꯠꯈꯤꯕꯅꯦ
ꯗꯣꯛꯇꯔꯗꯔꯥ
ꯃꯣꯏ ꯁꯦꯝꯕ ꯍꯥꯏꯩꯕ ꯃꯤ ꯈꯪꯗꯦ ꯁꯦꯝꯕ ꯍꯥꯏꯩꯕ ꯃꯤ ꯇꯍꯜꯂꯛꯑꯦ ꯍꯥꯏꯌꯦꯡ ꯑꯗꯨꯨꯝꯕꯐꯝ ꯆꯠꯦ ꯆꯥꯛꯁꯨ ꯆꯥꯕ ꯌꯥꯗꯕ ꯃꯥꯜꯂꯦ ꯃꯥꯗꯣ ꯑꯗꯨꯒꯤ ꯆꯠꯈ꯭ꯔꯦ ꯑ ꯔꯥꯏꯠ ꯁꯥꯏꯠ ꯑꯣꯏꯕꯅꯦ ꯃꯥꯗꯣ
ꯑꯣ ꯑꯁ ꯑꯗꯨꯗꯤ ꯆꯥꯕꯁꯨ ꯌꯥꯔꯔꯣꯏ ꯀꯔꯤꯁꯨ ꯇꯧꯕ ꯌꯥꯔꯣꯏꯅꯦ ꯌꯥꯝ ꯅꯥꯔꯝꯒꯅꯤ ꯕꯣꯜ ꯁꯥꯟꯅꯕꯁꯤꯁꯨ ꯀꯣ ꯁꯨꯃꯥꯏꯅ ꯇꯧꯒꯟꯕꯗꯨꯗ ꯑꯩꯗꯤ ꯌꯥꯝ ꯀꯤꯌꯦ
ꯃꯥ ꯑꯗꯨ ꯁꯅꯥꯗꯩꯁꯨ ꯇꯥꯔꯔꯝꯕꯅꯦꯕ ꯑꯗꯨ
ꯎꯝ ꯀꯩ ꯍꯥꯏꯁꯤ꯭ꯔꯥ ꯎꯝ ꯀꯨꯏꯅ ꯁꯅꯗ꯭ꯔꯕ ꯑꯃ ꯑꯗꯣ ꯑꯗꯨꯒꯤ ꯉꯔꯥꯡ ꯈꯛꯇ ꯑꯃꯨꯛ ꯁꯅꯕ ꯃꯥ ꯀꯤ ꯄꯔ ꯐꯥꯕꯗꯣ ꯑꯗꯨꯒꯤ
ꯑꯣ ꯍꯣ
ꯂꯦꯞꯄꯁꯤꯁꯨ ꯈꯣꯡꯁꯦ ꯑꯦ ꯈꯨꯠꯁꯦ ꯇꯣꯏꯅ ꯂꯦꯞꯄ ꯃꯤꯁꯤꯡꯅ ꯁꯔꯨꯁꯦ ꯑꯩꯈꯣꯏꯒꯤ ꯀꯩ ꯍꯥꯏꯁꯤꯔꯥ ꯀꯩꯅꯣꯗꯣ ꯀꯟꯕꯅꯦꯕ ꯃꯣꯏ ꯇꯣꯏꯅ ꯂꯦꯞꯄ ꯇꯣꯏꯅ ꯂꯦꯞꯄ ꯃꯤꯁꯤꯡꯗꯤ ꯅꯧꯅ ꯑꯗꯨꯝ ꯂꯦꯞꯄ ꯃꯤꯁꯤꯡꯗꯤ ꯃꯣꯏ ꯁꯔꯨ ꯀꯩꯅꯣ ꯁꯣꯐ ꯑꯣꯏꯕ ꯑꯗꯨꯅꯦꯕ ꯈꯨꯠꯇꯣ ꯀꯟꯗꯕ ꯑꯗꯨꯒꯤ
ꯅꯧꯔꯤ
ꯑ ꯑꯗꯣ ꯉꯔꯥꯡ ꯎꯝ ꯉꯔꯥꯡ ꯈꯛꯇ ꯑꯃꯨꯛ ꯁꯥꯟꯅꯕ ꯑꯃꯗꯣ ꯑꯗꯨꯒꯤ ꯃꯣꯏ ꯍꯦꯛ ꯀꯥꯎꯔꯛꯄꯗ ꯀꯩꯅꯣ ꯇꯧꯕꯗ ꯑꯣꯀꯦ ꯇꯧꯕꯗꯣꯠꯂ ꯂꯩ ꯊꯦꯠꯂꯤꯦ ꯆꯥꯛ ꯖꯥꯠ ꯅꯦ ꯑꯁꯦ
ꯍꯣꯏ ꯑꯁꯤ ꯁꯥꯟꯅꯕꯁꯤꯡꯁꯤꯁꯨ ꯈꯔ ꯌꯦꯡꯉꯒ ꯇꯧꯗꯧꯕꯅꯦ
ꯎꯝ
ꯅꯠꯇ꯭ꯔꯗꯤ ꯌꯥꯝꯅ ꯁꯣꯏꯒꯟꯕꯅꯦꯕ ꯑꯩꯈꯣꯏ ꯑꯩꯈꯣꯏ ꯕꯕꯥꯁꯨ ꯐꯨꯠꯕꯣꯜ ꯁꯥꯟꯅꯕꯒꯤ ꯑꯁ ꯃꯈꯣꯡ ꯆꯠꯄ ꯌꯥꯗꯗꯅ ꯌꯥꯝ ꯋꯥꯔꯝꯕꯅꯦ
ꯑꯣꯝ